ꯇꯥꯏ ꯇꯥꯏ
ꯑ ꯑ ꯀꯥꯎ ꯀꯥꯏꯈ꯭ꯔꯑꯕꯣ
ꯑꯁ ꯎ ꯎꯝ ꯉꯁꯥꯏꯗꯤ ꯍꯧꯔꯈ꯭ꯔꯦ
ꯑꯥ
ꯅꯪꯗꯤ
ꯑꯁ ꯑꯩꯁꯨ ꯍꯧꯀꯠꯂꯤꯅꯦ ꯍꯧꯀꯠꯂꯒ ꯍꯧꯤ ꯋꯥꯔꯤ ꯁꯥꯔꯒ ꯂꯩꯕꯅꯤ ꯍꯣꯏ ꯏꯇꯥꯎꯈꯣꯏꯗ
ꯎꯝ ꯅꯣꯏꯗꯤ ꯕꯣꯜ ꯌꯦꯡꯗꯕ꯭ꯔꯣ ꯍꯧꯖꯤꯛ ꯃꯦꯠꯆ ꯑꯃ ꯂꯩꯔꯤꯅꯦ
ꯑ ꯌꯦꯡꯉꯦ ꯑꯌꯨ ꯑꯌꯨꯒꯤꯗ ꯌꯦꯡꯉꯦ
ꯍꯧꯖꯤꯛ ꯍꯧꯖꯤꯛ ꯍꯧꯖꯤꯛꯁꯨ ꯑꯃ ꯁꯥꯟꯅꯔꯤꯌꯦ
ꯑꯥ ꯑꯥ ꯎꯝ ꯌꯦꯡꯕ ꯍꯧꯔꯅꯤ ꯆꯥꯛ ꯆꯥꯗ꯭ꯔꯦ ꯆꯥꯔꯕ꯭ꯔꯣ
ꯀꯥꯏꯔꯤ ꯉꯜꯂꯤ ꯁꯥꯔꯦ
ꯍꯦꯛ ꯍꯕ ꯂꯩꯒ ꯍꯦꯛ ꯍꯦꯛ ꯍꯕ ꯂꯩ ꯆꯥꯛ ꯆꯥꯔꯗꯤ ꯑꯁ ꯆꯪꯗ꯭ꯔꯦꯕꯀꯣ
ꯍꯤꯡꯉꯗ ꯌꯦꯡꯕ꯭ꯔꯣ
ꯍꯣꯏ ꯄꯥꯏꯒꯦ ꯇꯧꯕꯅꯤ ꯍꯧꯖꯤꯛꯐꯥꯎ
ꯑ ꯁꯤꯗꯤꯀ ꯇꯏ ꯁꯅꯤ
ꯑꯩ ꯉꯁꯤ ꯀꯩꯁꯨ ꯆꯠꯂꯣꯏ ꯁꯤꯗ ꯑꯗꯨꯝ ꯂꯩꯅꯤ ꯃꯄꯥꯟ ꯊꯣꯛꯅꯕ ꯃꯄꯥꯟ ꯊꯣꯛꯅꯕ ꯄꯥꯡꯒꯜ ꯂꯩꯇ꯭ꯔꯤ ꯍꯧꯖꯤꯛꯀꯥꯟ
ꯑꯥ ꯑ
ꯀꯔꯤ ꯌꯦꯟꯁꯥꯡ ꯊꯣꯡꯒꯦ ꯅꯣꯏꯗꯤꯦ
ꯑꯦ ꯀꯩꯅꯣꯒꯤ ꯉꯔꯥꯡꯒꯤ ꯑꯁꯣꯏꯗꯣ ꯈꯤꯇꯪ ꯂꯦꯝꯍꯧꯕꯗꯣ ꯆꯥꯒꯦꯅ ꯇꯕꯅ
ꯑꯩꯣꯏꯁꯨꯨꯝ ꯉꯥꯡꯒꯤ ꯏꯟꯁꯥꯡ ꯈꯔ ꯆꯥꯒꯦꯅ ꯂꯩ
ꯑꯣ ꯀꯔꯤ ꯃꯊꯦꯜ ꯑꯍꯧꯕ ꯆꯥꯕ꯭ꯔꯣ ꯉꯔꯥꯡꯒꯤꯗꯤ
ꯎꯝ ꯆꯤꯛꯟ ꯈꯔ ꯆꯥꯒꯅ
ꯑꯣꯝ.
ꯆꯦꯟꯕꯗꯨ ꯋꯥꯃꯟꯕꯒꯤꯀꯣ ꯁꯨꯞ ꯑꯣꯏꯅ ꯊꯛꯅꯕꯅ
ꯠ ꯆꯠ ꯑꯗꯨꯅ ꯐꯥꯏ ꯁꯨꯞ ꯁꯥꯔꯣꯏꯗꯤ
ꯎꯝ ꯃꯥ ꯏ ꯎꯃꯔꯣꯝꯗ ꯍꯥꯏꯗꯤ ꯁꯨꯨꯞ ꯊꯥꯖꯂꯒ ꯍꯗꯥꯥꯛ ꯀꯁꯤ ꯁꯥꯟꯅꯕꯗꯤꯅꯦꯀꯣ ꯏꯐꯦꯛꯇꯨ ꯌꯥꯌꯥ ꯂꯥꯏꯗꯧ ꯃꯥꯟꯗ
ꯍꯤꯗꯥꯛꯁꯨ ꯌꯥꯝ ꯄꯥꯏꯗ꯭ꯔꯗꯤ ꯈꯤꯇꯪ ꯄꯥꯏꯕꯗꯤ ꯌꯥꯏꯅ ꯍꯛꯆꯥꯡꯕꯨꯗꯤꯀꯣ
ꯌꯥꯝꯗꯦꯗꯪ ꯉ꯭ꯔꯥꯡꯗꯤ ꯈꯔ ꯆꯥꯛ ꯆꯥꯅꯕ ꯅꯨꯡꯉꯥꯏꯅꯕꯀꯣ
ꯑꯥ ꯄꯒꯅꯦ ꯍꯨꯝꯗꯨꯨꯝ ꯇꯔꯦꯠ ꯑꯅꯤ ꯑꯍꯨꯝ ꯑꯗꯨꯝ ꯑꯗꯨꯃꯥꯏꯅ ꯆꯤꯡꯕꯗꯤ ꯌꯥꯏ ꯑꯗꯨꯒ ꯌꯥꯝ ꯌꯥꯝꯅ ꯑꯩꯈꯣꯏꯅ ꯌꯥꯝ ꯌꯥꯝ ꯄꯥꯏꯔꯗꯤ ꯑꯩꯈꯣꯏ ꯍꯛꯆꯥꯡꯗꯣ ꯅꯨꯡꯉꯥꯏꯇꯦꯔꯤꯗꯅ
ꯃꯅꯛ
ꯎꯝ ꯑꯗꯨ ꯈꯤꯇꯪ ꯄꯥꯏꯔꯒ ꯑꯋꯥꯕꯒꯤ ꯑꯗꯨꯗꯤ ꯀꯅꯥꯌꯦꯕ ꯍꯤꯗꯥꯛ ꯍꯗꯛ ꯊꯥꯛꯄꯁꯨꯀꯣ ꯑꯩꯈꯣꯏ ꯍꯛꯆꯥꯡꯗ ꯌꯥꯝ ꯀꯅꯥꯌꯦꯕ ꯑꯗꯣ ꯑꯩꯈꯣꯏꯅ ꯌꯥꯝ ꯎ. ꯑꯩꯈꯣꯏꯅ ꯌꯥꯝꯌꯥꯝꯅ ꯄꯥꯏꯔꯗꯤ ꯑꯩꯈꯣꯏ ꯑꯃꯨꯛꯀ ꯍꯛꯆꯥꯡꯗꯣ ꯁꯣꯛꯂꯦ ꯑꯗꯒꯤ ꯑꯩꯈꯣꯏꯅ ꯑꯍꯥꯎꯕ ꯏꯟꯁꯪ ꯆꯥꯄ ꯃꯍꯨꯠꯇ ꯂꯩꯇꯦꯕ
ꯎꯝ ꯁꯃꯦ ꯁꯃꯦ.
ꯎꯝ ꯑꯗꯨ ꯑꯣꯏꯔꯗꯤ ꯉꯁꯤꯗꯤ ꯀꯩꯗꯧ ꯔꯅꯤ
ꯁꯤꯁꯦ ꯋꯦꯗꯔꯁꯦ ꯌꯦꯡꯂꯡꯒꯗꯤ ꯃꯄꯥꯟ ꯈ ꯊꯣꯛꯅꯤꯡꯗ꯭ꯔꯅꯦ
ꯑ
ꯍꯪꯁꯦ ꯍꯣꯔꯦꯟ ꯍꯣꯔꯦꯟ ꯍꯣꯔꯦꯟ ꯌꯔꯗꯤ ꯀꯣꯏꯔꯒꯦ
ꯑꯥ ꯂꯥꯛꯑꯣ ꯑꯩꯈꯣꯏ ꯏꯇꯥꯎꯁꯨ ꯅꯉꯣꯟꯗ ꯌꯥꯝ ꯀꯩꯅꯣꯒꯤ ꯊꯕꯛ ꯍꯪꯅꯤꯡꯉꯥꯏ ꯂꯩ ꯍꯥꯏꯅꯤ ꯑꯩꯈꯣꯏ ꯏꯇꯧ ꯑꯃꯗꯣ
ꯁꯣꯝꯒꯤ ꯁꯥꯏꯠ ꯑꯃꯗ ꯂꯩꯕ ꯏꯇꯥꯎꯗꯨꯔꯣ
ꯑꯥ ꯑꯗꯨ ꯑꯗꯨꯣꯅꯦ ꯎ
ꯑꯩ ꯀꯔꯤꯇꯥꯅ ꯁꯤ ꯀꯔꯤꯇꯥꯅꯥ ꯍꯥꯏ ꯂꯩꯖꯅ
ꯈꯪꯗ꯭ꯔꯦ ꯅꯉꯣꯟꯗ ꯀꯩꯅꯣꯝꯃ ꯀꯩꯅꯣꯝꯃ ꯍꯪꯒꯦꯅꯀꯣ
ꯎꯝ
ꯉꯁꯥꯏ ꯁꯤꯗ ꯂꯥꯛꯄꯨꯔꯒ ꯉꯥꯔꯒ ꯑꯗꯨꯝ ꯆꯠꯈ꯭ꯔꯦ ꯆꯥꯊꯣꯛꯈ꯭ꯔꯦ
ꯎꯝ
ꯀꯩꯅꯣꯒꯤ
ꯍꯥꯥ
ꯉꯁꯤꯒꯤ ꯕꯣꯠꯁꯤ ꯀꯅꯥꯅ ꯉꯝꯂꯛꯀꯅꯤ
ꯍꯧꯖꯤꯛ ꯁꯥꯟꯅꯕꯁꯤꯔꯣ
ꯑꯥ
ꯈꯪꯗꯣꯏꯗꯔ ꯄ꯭ꯂꯦꯗꯤ ꯑꯗꯨꯝ ꯆꯞ ꯃꯥꯟꯅꯕꯝ ꯇꯧꯋꯤꯗ ꯍꯧꯖꯤꯛꯁꯤ
ꯑ ꯍꯧꯖꯤꯛꯁꯨ ꯌꯦꯡꯉꯕ꯭ꯔꯣ
ꯎꯝ ꯑ ꯇꯣꯞꯇ ꯊꯥꯔꯒꯌꯦ ꯑꯃꯅꯤꯅꯤ
ꯑꯁ ꯑꯗꯨꯗꯤ ꯐꯥꯏꯅꯦ ꯑꯗꯨꯗꯤ
ꯑꯩꯅ ꯇꯧꯔꯤꯕ ꯊꯕꯛꯁꯦ ꯋꯦꯜ ꯗꯨꯋꯦꯜ ꯇꯥꯛꯁ ꯍꯥꯏꯗꯣ ꯝ ꯃꯦꯅꯦꯖꯃꯦꯟ ꯍꯥꯏꯗꯦ ꯑꯗꯨꯅꯤꯕ
ꯑꯗꯨꯃꯥꯏꯅ ꯇꯧꯒꯗꯕꯅꯤ ꯑꯗꯨꯅ ꯐꯩꯅꯦ ꯊ ꯍꯛꯆꯥꯡꯁꯦ ꯌꯥꯗ꯭ꯔꯦꯅꯤ ꯌꯥꯝ ꯁꯣꯟꯈ꯭ꯔꯦꯅꯦ ꯆꯥꯛ ꯆꯥꯛ ꯆꯥꯅꯤꯡꯕ ꯑꯗꯨꯒꯤ ꯆꯥ ꯆꯥꯕ ꯌꯥꯕ ꯌꯥꯗꯕꯀꯣ
ꯑ ꯐꯖꯅ ꯂꯥꯏꯌꯦꯡ ꯐꯖꯅ ꯂꯥꯏꯌꯦꯡꯊꯣꯛꯑꯅꯤ
ꯎꯝ ꯂꯩꯕꯨꯗꯤ ꯑꯗꯨꯝ ꯌꯦꯡꯉꯦ ꯍꯤꯗꯥꯛꯁꯨ ꯀꯟꯅ ꯆꯥꯔꯤ ꯍꯟꯗꯛ
ꯎꯝ ꯀꯟꯅ ꯇꯥꯒꯗꯕꯅꯤ ꯀꯟꯅ ꯇꯧꯒꯗꯕꯅꯤ
ꯎ
ꯍꯛꯆꯥꯡ ꯍꯥꯟꯅ ꯍꯛꯆꯥꯡꯁ ꯐꯍꯟꯒꯗꯕꯅꯤ
ꯎꯝ ꯍꯛꯆꯥꯡ ꯊꯥꯒꯗꯕꯅꯤ
ꯑꯦꯕ꯭ꯔꯤꯊꯤꯡ ꯑꯣꯀꯦ ꯂꯥꯛꯀꯅꯦꯕ
ꯎꯝꯇ ꯑꯗꯨ ꯇꯧꯅꯤ
ꯌꯨꯝ ꯀꯔꯝ ꯀꯥꯟꯅ ꯑꯃꯨꯛ ꯀ ꯍꯟꯒꯦ ꯇꯧꯕꯣ
ꯌꯨꯝꯁꯦ ꯈꯥꯟꯗ꯭ꯔꯦꯅꯦ ꯑ ꯃꯟꯗ ꯏꯗꯔ ꯇꯨꯁꯗ ꯏꯗꯔ ꯁꯁꯦꯅ ꯈꯟꯗꯅꯤ
ꯎꯝ
ꯁꯤꯗ ꯂꯩꯕꯁꯨ ꯌꯥꯏ ꯑꯗꯨꯒꯤ ꯍꯛꯆꯥꯡꯗꯤ ꯌꯥꯗ꯭ꯔꯦꯅꯦ ꯑꯦꯛꯁꯔꯁꯥꯏꯁ ꯇꯧꯗꯦꯀꯣ
ꯃꯥꯅꯦ ꯃꯥꯅꯦ
ꯑꯗꯨꯗꯤ ꯂꯥꯎ ꯀ꯭ꯔꯤ ꯈꯔ ꯑꯗꯨꯝ ꯆꯠꯄꯒꯤ ꯑꯗꯨ ꯑꯗꯨꯒꯤꯗꯤ ꯈꯔ ꯑꯩꯈꯣꯏꯒꯤ ꯍꯆ ꯍꯛꯆꯥꯡꯁꯦ ꯐ꯭ꯔꯦꯁ ꯇꯧꯦꯕ
ꯑꯣ ꯆꯨꯝꯃꯦ ꯆꯨꯝꯃꯦꯗ ꯅꯨꯡꯁꯤꯠ ꯅꯨꯡꯁꯤꯠ ꯁꯤꯗ ꯑꯣꯏꯔꯣ ꯆꯁꯤꯡꯒꯤꯉꯗꯤ ꯈꯔ ꯐ꯭ꯔꯦꯁ ꯑꯣꯏꯔꯗꯤꯗꯅ
ꯎꯝ ꯈꯔ ꯑꯩꯈꯣꯏꯒꯤ ꯍꯛꯆꯥꯡꯁꯦ ꯃꯔꯥꯡ ꯀꯥꯏꯅ ꯑꯦꯛꯁꯔꯁꯥꯏꯁ ꯇꯧꯗ꯭ꯔꯗꯤ ꯌꯥꯗ꯭ꯔꯦꯅꯦ ꯍꯛꯆꯥꯡ ꯐꯠꯇꯕ ꯈꯣꯏꯗꯦ
ꯃꯥꯅꯦ ꯃꯥꯅꯦ ꯁꯨꯃꯥꯏꯅ ꯇꯧꯊꯣꯛꯀꯗꯕꯅꯤ ꯆꯤꯡꯗꯣ ꯑꯃꯁꯨ ꯑꯁ ꯅꯣꯡ ꯑꯣꯏꯖꯤꯀꯥꯟ ꯆꯃ ꯌꯥꯝ ꯆꯨꯏ ꯍꯥꯏꯅꯤ ꯑꯗꯨꯒꯤ ꯃꯔꯣꯝꯗ ꯇꯝ ꯇꯝꯗ
ꯑꯥ ꯑꯩꯈꯣꯏꯗꯣꯝꯗꯗꯤ ꯑꯃꯨ ꯀꯟꯅ ꯆꯨꯞꯋꯦ ꯍꯥꯏꯅꯦ ꯇꯧꯔꯏ ꯇꯔꯏꯅ ꯑꯩꯀꯣ ꯅꯤꯇꯤ ꯑꯗꯨꯝ ꯆꯨꯞꯄ ꯃꯥꯜꯂꯦ ꯁꯤꯗꯅ ꯆꯨꯗꯕ
ꯑꯩꯈꯣꯏ ꯈꯨꯟꯒꯤ ꯑꯩꯈꯣꯏ ꯈꯨꯟꯁꯦ ꯅꯣꯡꯣꯡ ꯆꯨꯕꯗꯒꯤ ꯃꯩ ꯂꯥꯛꯈ꯭ꯔꯦ ꯍꯥꯏꯗꯨ ꯃꯁꯤ ꯅꯨꯄꯥ ꯀꯥꯡꯕꯨ ꯃꯩ ꯁꯦꯝꯒꯦ ꯍꯥꯏꯅ ꯍꯥꯏꯔꯛꯑꯦ
ꯑꯩꯈꯣꯏꯅꯁꯨ ꯉꯔꯥꯡꯅ ꯁꯦꯝꯕꯅꯤ
ꯑꯩꯈꯣꯏꯒꯤ ꯑꯩꯈꯣꯏꯒꯤ ꯂꯥꯏꯟꯗꯣ
ꯎꯝ
ꯖꯪꯒꯜꯗ ꯖꯪꯒꯜꯗ ꯑꯦꯂꯦꯛꯇ꯭ꯔꯤꯛ ꯂꯥꯏꯟꯗꯣ ꯁꯦꯝꯕ ꯁꯦꯝꯕꯤꯕ ꯑꯗꯨꯒꯤ ꯃꯤꯅꯗꯤ ꯁꯣꯔꯣꯛ ꯃꯇꯥꯏꯗ ꯁꯣꯔꯣꯛꯀꯤ ꯃꯤꯇꯤꯡꯗꯨ ꯃꯇꯨꯡ ꯏꯟꯅ ꯆꯠꯂꯗꯤ ꯌꯦꯡꯕ ꯆꯠꯄꯁꯨ ꯅꯨꯡꯉꯥꯏꯈꯤꯗꯕ ꯊꯥꯏꯅꯒꯤ ꯊꯥꯏꯅꯒꯤ ꯂꯤꯗꯔꯁꯤꯡꯁꯦ ꯃꯀꯣꯛ ꯌꯥꯎ ꯌꯥꯗꯣꯏꯅꯤ ꯁꯤ ꯇꯧꯔꯤ ꯁꯨꯃꯥꯏꯅ ꯇꯧꯅꯤ ꯍꯥꯏꯕ ꯂꯩꯇꯦꯕ ꯄ꯭ꯔꯖꯥꯕꯨ ꯈꯨꯟꯖꯥꯕꯨ ꯋꯥꯅꯤꯡꯉꯥꯏ ꯀꯗ ꯁꯦꯕꯃ ꯂꯩꯔꯦꯅ ꯑꯩꯈꯣꯏꯅ ꯎꯝ ꯑꯩꯈꯣꯏꯅ ꯑꯗꯨ ꯃꯩ ꯁꯦꯝꯕꯗ ꯄꯤꯔꯤꯕ ꯂꯦꯕꯔꯁꯤꯡꯗꯨꯣ ꯌꯦꯡꯕꯨꯅꯤ ꯃꯤ ꯌꯥꯝ ꯌꯥꯝ ꯆꯠꯂꯦ ꯑꯗꯨ ꯁꯃꯥꯏꯅ ꯇꯧꯔꯝꯅ ꯀꯃꯌꯥ ꯃꯥꯡꯒ ꯍꯥꯏ ꯋꯥꯅꯤ
ꯑꯩꯈꯣꯏꯔꯣꯝꯅꯁꯨ ꯉꯔꯥꯡꯅ ꯂꯥꯛꯄꯅꯤ ꯍꯥꯏ ꯉꯔꯥꯡꯅ ꯁꯦꯝꯕꯒꯨꯝ
ꯑꯝ
ꯑꯗ ꯍꯧꯗꯤ ꯕꯥꯜ ꯁꯥꯟꯅꯕ ꯃꯇꯝꯅꯤꯅ ꯚꯧ ꯌꯦꯡꯅꯤꯡꯉꯥꯏ ꯃꯥꯏ ꯁꯦꯝꯕ ꯆꯠꯆꯩꯑꯅ ꯑꯗꯨꯝ ꯉꯔꯥꯡꯅ ꯁꯦꯝꯃꯒ ꯂꯥꯛꯄ ꯃꯥꯂ
ꯎꯝ ꯐꯥꯏꯅꯦꯗꯣ
ꯑꯁ ꯁꯨ ꯃꯥꯏꯅ ꯂꯥꯛꯄ꯭ꯔꯗꯤ ꯎꯄꯥꯏ ꯂꯩꯇ꯭ꯔꯦꯅꯦ ꯁꯤ ꯐꯥꯎꯕꯁꯨ ꯀꯣ ꯋꯥꯔꯒꯂꯏꯕ
ꯑꯩꯈꯣꯏ ꯃꯔꯨꯞ ꯀꯥꯡꯕꯨ ꯑꯩꯈꯣꯏ ꯃꯔꯨꯞ ꯀꯥꯡꯕꯨ ꯈꯔꯅ ꯔꯥꯎꯟ ꯁꯤꯛꯁꯇꯤꯟꯗꯗꯤ ꯄꯩꯁꯥ ꯊꯥꯅꯔꯒ ꯌꯦꯟꯁꯦ ꯍꯥꯏ
ꯊꯥ
ꯌꯥꯝꯕ꯭ꯔꯥ ꯌꯥꯝꯗꯕ꯭ꯔꯥ ꯑꯗꯨꯗꯤ ꯈꯪꯉꯦꯗ
ꯑ ꯆꯥꯃꯉꯥꯒꯨꯝꯕꯗꯤ ꯇꯧꯕ ꯌꯥꯅꯤ ꯁꯤꯃꯤ ꯐꯥꯏꯅꯥꯏꯜꯒꯨꯝꯕꯗꯤ ꯇꯧꯕ ꯌꯥꯔꯦ ꯔꯥꯎ ꯁꯤꯛꯁꯗꯤ ꯉꯗꯅꯦ
ꯇꯨ ꯊꯥꯎꯖꯟ ꯁꯤꯛꯁꯇꯤꯟꯗꯒꯤ ꯑꯦꯗꯚꯥꯟꯁ ꯑꯣꯏꯅ ꯇꯧꯁꯤ ꯑꯗꯨꯒ ꯐꯥꯏꯅꯦꯜꯗꯅ ꯑꯆꯕ ꯀꯩꯅꯣ ꯁꯥꯁꯤ ꯍꯥꯏ ꯁꯥꯃꯅꯁꯤ ꯍꯥꯏꯌꯦ
ꯑꯝ ꯆꯥꯝꯃ ꯆꯥꯅꯤꯔ ꯑꯗꯨꯝ ꯇꯧꯕ ꯌꯥꯔꯦꯅꯦ ꯑꯗꯨ ꯑꯣꯏꯗꯤ ꯑꯦꯀꯥꯎꯟ ꯑꯃꯗ ꯊꯝꯖꯤꯜꯂꯒ ꯀꯣ ꯃꯥꯏ ꯑ ꯀꯅꯥꯅꯥ
ꯁꯨꯏꯠꯖꯔꯂꯦꯟꯅ
ꯑꯁ ꯑꯗꯨꯗꯤ ꯐꯔꯦꯅꯦ ꯅꯪꯗꯤ ꯅꯪꯗꯤ ꯀꯔꯝ ꯅꯪꯗꯤ ꯀꯔꯝꯕ ꯀꯥꯡꯝꯄꯨꯗ ꯁꯞꯄꯣꯔꯠ ꯇꯧꯕ꯭ꯔꯣ
ꯌꯥꯝ ꯁꯄꯣꯠꯧꯗ
ꯑꯣ
ꯏꯨ ꯑꯃꯨꯕ ꯅꯨꯄꯥ ꯑꯃꯅꯒꯥꯎ ꯆꯟꯈ꯭ꯔꯦꯅꯦ
ꯎꯝ ꯑꯃꯨ ꯑꯃ ꯀꯥꯡꯄꯨꯁꯤꯀꯣ ꯌꯥꯝ ꯀꯩꯅꯣ
ꯃꯥꯅꯦ ꯑꯃꯨꯕꯥ ꯀꯥꯡꯕꯨꯁꯦ ꯄ꯭ꯔꯤꯊꯤꯕꯤ ꯄꯥꯏꯔꯅꯤ ꯃꯣꯏꯅ
ꯑꯝ ꯄ꯭ꯔꯤꯊꯤꯕꯤ ꯄꯥꯏꯔꯅꯤ ꯃꯣꯏ ꯃꯣꯏꯁꯦ ꯀꯩꯅꯣꯒꯤꯅꯦ ꯃꯣꯏ ꯍꯛꯆꯥꯡꯁ ꯌꯥꯝ ꯐꯌꯦꯕ ꯆ ꯆꯩꯅꯁꯨ ꯐꯠꯇꯔ ꯆ ꯆꯩ ꯂꯦꯀꯣ ꯏꯉ ꯇ ꯇꯔꯝ ꯂꯣꯏꯅꯃꯛ ꯑꯃꯨꯃ ꯉꯥꯛꯇꯅ ꯀꯜꯂꯤꯕ
ꯐꯅꯤꯦ ꯐꯅꯤ
ꯆ ꯆꯩꯃꯁꯨ ꯉꯝꯗ꯭ꯔꯦ
ꯎꯝꯁꯥꯛꯤ ꯋꯥꯅꯦꯕꯀꯣ ꯃꯣꯏꯁꯦ
ꯃꯁꯛ ꯃꯁꯛ ꯎꯝ
ꯐꯖꯕ ꯑꯦꯡꯒꯜ ꯌꯥꯝ ꯐꯖꯕ ꯑꯦꯡꯒꯜꯗ ꯆꯟꯈ꯭ꯔꯦꯅꯦ ꯍꯧꯖꯤꯛ ꯍꯧꯖꯤꯛ
ꯅꯪꯗꯤ ꯀꯔꯝꯕ ꯇꯤꯝꯗ
ꯑꯩ ꯍꯧꯖꯤꯛ ꯑꯩ ꯍꯧꯖꯤꯛ ꯁꯥꯟꯅꯕ ꯇꯤꯝꯗꯤ ꯁꯞꯄꯣꯔꯠ ꯇꯧꯗꯦ ꯑꯗꯨꯣ ꯑꯩꯒꯤ ꯇꯤꯝꯗꯤ ꯂꯥꯛꯀꯅꯤ
ꯑ ꯀꯔꯝꯕ ꯀꯔꯝꯕ ꯑ ꯀꯔꯝꯕ ꯇꯤꯟꯅꯣ
ꯑꯩ ꯑꯥꯔꯖꯦꯟꯇꯤꯅꯥꯒ ꯐ꯭ꯔꯥꯟꯁꯇ ꯐꯖꯅ ꯑꯩ ꯁꯞꯄꯣꯔꯠ ꯇꯧꯝꯅꯦ
ꯑ ꯑ ꯑꯔꯖꯦꯟꯇꯤꯅꯥꯗꯤ ꯏꯕꯥꯅꯤ ꯁꯕ ꯃꯅꯥꯔꯦꯅꯦ
ꯎꯝ ꯐꯅꯦꯜꯒꯨꯝꯕ ꯀꯥꯔꯗꯤ ꯐꯅꯦꯜꯒꯨꯝꯕ ꯀꯥꯔꯗꯤ ꯣꯏ ꯃꯣꯏꯒꯤ ꯏꯁꯄꯣꯔꯠ ꯗ꯭ꯔꯦꯁꯁꯨ ꯑꯃ ꯂꯧꯁꯤꯔꯥ ꯍꯥꯏꯅ ꯈꯜꯂꯤ ꯎ ꯋꯥꯔꯤꯗꯣ ꯑꯗꯨ ꯑꯗꯨ ꯁꯦꯠꯂꯒ ꯐꯥꯏꯅꯦꯜ ꯌꯦꯡꯒꯗꯕ
ꯑꯗꯨ ꯑꯗꯨꯗꯤ ꯌꯥꯏꯅꯦ ꯑꯩꯁꯨ ꯁꯨꯃꯥꯏ ꯇꯧꯁꯤꯔ ꯈꯪꯗ꯭ꯔꯦ ꯌꯨꯝ ꯆꯠꯇ꯭ꯔꯤꯉꯩꯗꯤꯀꯣ
ꯎꯝ
ꯑꯃ ꯍꯛ ꯁꯨꯠ ꯂꯧꯥꯎꯔꯒ
ꯃꯥꯅꯦ
ꯍꯣꯏ ꯇꯥꯎꯕꯅ ꯐꯔꯦ
ꯁꯤ ꯇꯤꯝ ꯑꯅꯤꯁꯦ ꯐꯥꯏꯅꯦꯜꯕꯨ ꯀꯥꯕꯨ ꯀꯥꯔꯗꯤ ꯀꯩꯅꯣ ꯁꯦꯝꯕ ꯌꯥ ꯑꯗꯨꯃꯥꯏꯅ ꯇꯧꯁꯨ ꯌꯥ ꯍꯥꯏꯏꯅ ꯈꯜꯂꯤꯅꯤ
ꯏꯇꯥꯎ ꯏꯇꯥꯎ ꯑꯅꯤ ꯑꯁꯤꯗ ꯂꯩꯕꯗꯤ ꯄꯣꯔꯇꯨꯒꯥꯜꯗ ꯇꯧꯑꯣꯏꯅꯦ
ꯑꯦ ꯗꯥꯏ ꯍꯥꯞ ꯐꯦꯟꯅꯤ ꯂꯩ ꯀꯅ
ꯑꯣꯝ
ꯀꯩꯅꯣ ꯑꯃꯔꯃꯛ ꯃꯣꯏ ꯃꯔꯝꯗ ꯑꯃꯨꯛ ꯍꯥꯏꯖꯤꯜꯂꯨꯕ ꯃꯣꯏꯅ ꯑꯗꯨꯝ ꯑꯩꯅ ꯄꯅꯦ ꯑꯃꯨꯛ ꯏꯁꯄ ꯑꯃꯛꯍꯔꯅꯤ ꯁꯤꯅꯤ ꯁꯤꯅꯤ ꯁꯤꯅꯤ ꯁꯤꯅꯤ ꯍꯥꯏꯅꯒ
ꯐꯤ ꯐꯥꯏꯅꯤꯡꯉꯥꯏ ꯆꯪꯕ ꯑꯗꯨꯒꯤ ꯧ ꯆ ꯅꯒꯤ ꯃꯒ ꯊꯧꯣꯔ ꯍꯥꯏꯅꯦ ꯐꯥꯏꯗꯦ ꯄꯤꯖ ꯑꯁ ꯅꯨꯡꯉꯥꯏꯔꯦ ꯅꯨꯡꯉꯥꯏꯔꯦ ꯍꯥꯏꯕꯀꯣ
ꯎ
ꯆ ꯇꯥꯏ ꯍꯥꯠ ꯐꯦꯟꯅꯤ ꯃꯣꯏꯅꯤꯗꯦ
ꯑꯗꯨꯒꯤ ꯃꯇꯤꯛ ꯄꯣꯔꯇꯨꯒꯜꯗ ꯊꯋꯥꯏ ꯊꯥꯗꯔꯒ ꯂꯩꯈ꯭ꯔꯦꯅꯤ
ꯎꯝ
ꯑꯗꯨꯒꯨꯝꯕ ꯋꯥꯈꯜꯗꯣ ꯂꯥꯏꯔꯤꯛꯇꯛꯇ ꯊꯝꯃꯗꯤ ꯅꯍꯥꯟꯗ ꯃꯥꯏ ꯄ ꯃꯥꯏ ꯄꯥꯛꯑꯅꯤꯀꯣ
ꯁꯗꯗꯤꯃ ꯄꯥꯔꯅꯦ ꯑ
ꯑ
ꯑꯇꯣꯞꯄ ꯑꯇꯣꯞꯄꯗꯅ ꯑꯗꯨꯒꯨꯝꯕꯗꯅ ꯍꯋꯥꯏꯁꯤ ꯌꯥꯎꯔꯒ ꯀꯟꯅ ꯇꯧꯔ ꯂꯥꯏꯔꯤꯗꯨ ꯑꯗꯨꯃꯥꯏꯅ ꯇꯧꯔꯗꯤ ꯐꯒꯗꯕ
ꯃꯥꯅꯦ ꯑꯛ ꯗꯁ ꯃꯥꯏ
ꯑꯁ ꯑꯗꯨꯗ ꯋꯥꯔꯤꯔꯗꯤ ꯃꯤ ꯁꯥꯥꯎꯕ ꯑ ꯃꯤ ꯑꯁꯥꯎꯕ ꯇꯧꯔꯛꯒꯅꯤ
ꯎꯝ ꯇꯝꯁꯨ ꯂꯥꯛꯀꯅꯤꯗ ꯇꯁꯨ ꯀꯣ
ꯑ ꯂꯥꯛꯀꯅꯤ ꯑꯗꯨ ꯃꯇꯝꯁꯨ ꯂꯥꯛꯀꯅꯤ ꯥꯡ ꯑꯣꯏꯔꯦꯗꯅ ꯀꯟꯅ ꯍꯣꯠꯕ ꯌꯥꯔꯦ
ꯍꯧꯖꯤꯛ ꯅꯪꯗꯤ ꯐ꯭ꯔꯤꯗ ꯑꯗꯨꯝ ꯂꯩꯔꯝꯅꯤꯗ꯭ꯔꯥ
ꯑꯥ ꯑꯗꯨꯝ ꯑꯗꯨꯝ ꯂꯩꯌꯦ ꯊꯕ ꯊꯕꯛ ꯂꯩꯗꯅꯤꯅ ꯑꯗꯨꯝ ꯆꯑ ꯇꯨꯃꯦ ꯂꯦꯞꯄꯦ ꯑꯃꯨꯛꯀ ꯑꯁꯤ ꯃꯊꯛꯇ ꯀꯥꯔꯛꯀꯅꯤ ꯅꯨꯡꯁꯤꯠ ꯂꯧꯅꯤꯡꯉꯥꯏꯀꯣ
ꯎꯝ
ꯑꯦꯛꯁꯔꯁꯥꯏꯁ ꯇꯧꯕ ꯋꯥꯋꯥꯛꯀꯤꯡ ꯑꯩꯗꯤ ꯌꯨꯝ ꯑꯩꯗꯤ ꯃꯊꯛꯇ ꯋꯥꯛꯀꯤꯡ ꯆꯠꯄꯅꯤꯅꯦ
ꯌꯥꯏꯅꯦꯗꯁꯨ
ꯑꯥ ꯂꯥꯞꯅ ꯆꯠꯄ ꯉꯝꯗ꯭ꯔꯗꯤ ꯉꯝꯗꯕꯒꯤ
ꯝꯕꯨꯗ ꯍꯧꯖꯤꯛꯀꯥꯟꯗꯤ ꯃꯤ ꯈꯔ ꯐꯈ꯭ꯔꯕ
ꯑꯩꯥꯏ ꯆꯞ ꯃꯅꯥ ꯍꯥꯏꯗ
ꯑꯩ ꯑꯩ ꯂ ꯑꯩ ꯂꯥꯄꯀꯥꯟꯗ ꯑꯗꯨꯝ ꯅꯐꯦꯠ ꯅꯐꯦꯠꯗꯤ ꯑꯗꯨꯝ ꯇꯧꯏ